ꯍꯥꯏꯔꯤꯕ ꯇꯥꯏ ꯇꯥꯏ ꯅꯪꯒꯤꯁꯤ ꯀꯔꯤꯔꯅꯦ ꯏꯆꯞ ꯆꯞꯄꯒ ꯂꯩꯔꯦꯅꯦ
ꯑ ꯑꯩꯗꯤ ꯈꯪꯗꯦ
ꯀꯔꯤꯒꯤ ꯈꯪꯗꯕ ꯈꯪꯉꯨꯅꯦ ꯃꯤꯅ ꯇꯧꯔꯛ ꯑ ꯁꯠ ꯁꯠ ꯌꯦꯡꯂꯡꯒ ꯀꯔꯤ ꯀꯔꯤꯗꯣ ꯇꯧꯕ ꯌꯥꯕ ꯈꯣꯠꯄ ꯇꯧꯒꯦꯗꯤ ꯈꯟꯗꯦꯅꯦ
ꯑꯁ ꯑꯩ ꯇꯨꯝꯅꯤꯡꯟꯈ꯭ꯔꯦꯗ ꯅꯪꯒꯤ ꯋꯥꯔꯤꯁꯦ ꯑꯩꯗꯤ ꯀꯣ
ꯑꯁ ꯀ ꯇꯇ꯭ꯔꯗꯅꯦ ꯍꯦꯟꯅꯁꯦ ꯔꯔꯤꯁꯟ ꯆꯔꯄꯣ
ꯁꯥꯎꯗꯕ ꯏꯟꯖꯥꯡ ꯆꯥꯏꯑ
ꯍꯥꯎꯗꯕ ꯏꯟꯁꯥꯡꯗ ꯍꯥꯏꯔꯅꯦ ꯀꯣꯛ ꯍꯥꯏꯖꯤꯜꯂꯣꯅꯦ
ꯈꯥꯃꯦꯟꯅꯦ ꯑꯂꯨꯅꯦ
ꯑꯁ ꯍꯥꯎꯗꯤꯤ ꯍꯦ ꯁꯤꯗꯤ
ꯎꯝ ꯅꯪꯗꯤ
ꯑꯣꯖꯤ ꯃ ꯊꯥꯁꯌꯦ ꯁꯪꯒꯦ
ꯑꯣ ꯍꯥꯎꯦꯀꯣꯅꯨꯡꯣꯏꯇꯀꯣ
ꯎꯝ ꯍꯥꯎꯗꯅꯦꯦ
ꯑꯣꯥ
ꯑꯣꯛ ꯃꯈ ꯍꯣꯡꯁꯨ ꯆꯥꯏꯅꯦ ꯇꯥꯎꯔꯒ ꯍꯥꯎꯏꯅꯦ
ꯐꯩꯅꯦ ꯑꯗꯨꯗꯤ
ꯂꯩꯁꯪ ꯆꯠꯄ꯭ꯔꯣ
ꯁꯠꯇꯦ
ꯀꯔꯤꯒꯤꯦ
ꯑꯦ ꯅꯪ ꯈꯨꯟꯗ ꯂꯩꯇꯦꯀꯣ
ꯑꯣꯂ ꯂꯈꯅꯤꯐ
ꯑꯣ ꯃꯊꯪꯗꯁꯨ ꯑꯃꯨꯛ ꯂꯥꯛꯀꯗ꯭ꯔꯣ ꯁꯤꯗ
ꯂꯥꯛꯀꯅꯤ
ꯑꯗꯣ ꯃꯊꯪꯗ ꯆꯠꯃꯤꯟꯅꯁꯤꯔꯣ
ꯀꯖ
ꯁꯦꯟꯇꯔ ꯆꯔꯆꯇ
ꯑꯣ ꯑꯥꯕꯤꯁꯤꯗ꯭ꯔꯣ
ꯍꯣꯏ
ꯇꯁꯅ ꯌꯥꯏꯅ
ꯆꯁꯦꯀꯣ
ꯅꯪ ꯀ ꯂꯩ ꯑ ꯅꯪ ꯖꯥꯔꯔꯣ ꯁꯂꯄꯤ ꯍꯥꯏꯦꯗ ꯔꯦ
ꯅꯪ ꯑꯗꯨ ꯃꯅꯥꯛꯇ ꯂꯩꯕ꯭ꯔꯣ ꯑꯗꯨꯗꯤ
ꯑ ꯑꯗꯨꯝꯅ
ꯑꯣ ꯑꯩꯗꯤ ꯀꯩꯅꯣ ꯇꯧꯋꯦ ꯃꯣꯏꯒꯤ ꯒꯥꯔꯤꯗ ꯂꯥꯛꯇꯣꯏꯅꯦ
ꯑꯗꯨꯗ ꯂꯥꯛꯇꯣꯏꯅꯦ ꯑꯩꯗꯤ ꯁꯟꯗꯦꯗ ꯊꯦꯡꯅꯁꯦ ꯑꯗꯨꯗꯤ ꯀꯣ
ꯅꯣꯏꯒꯤꯗꯣ ꯑꯦꯛꯖꯥꯝ ꯊꯥꯕ ꯅꯨꯡꯉꯥꯏꯕ꯭ꯔꯣ ꯀꯩꯅꯣꯒꯤꯗꯣ ꯅꯤꯠꯀꯤꯗꯣ
ꯑꯁ ꯂꯣꯏꯈ꯭ꯔꯦ ꯑꯗꯨꯗꯤ ꯀꯨꯏꯔꯦ
ꯑ ꯍꯣꯏ ꯍꯕ
ꯂꯣꯏꯔꯦ
ꯊꯥꯕ꯭ꯔ ꯅꯨꯡꯉꯥꯏꯕ꯭ꯔꯣ ꯀꯃꯥꯏꯅ ꯇꯧꯒꯦ ꯍꯥꯟꯅꯅꯋꯦꯗꯀ ꯅꯣꯏꯒꯤ ꯏꯕꯒꯤꯗꯣ
ꯎ ꯈꯪꯗꯦ ꯑꯩꯈꯣꯏ ꯑꯩ ꯑꯩꯒꯤꯗꯤ ꯏꯁꯥ ꯏꯇꯣꯝꯇ ꯈꯪꯉꯦꯕ ꯑꯗꯨꯝ ꯎꯝ ꯁꯔꯠꯀꯤ ꯊꯣꯛꯄꯅꯤꯅꯀꯣ
ꯎꯝ
ꯃꯥꯒꯤꯛꯇꯣ ꯁꯨꯗ꯭ꯔꯦꯕ
ꯅꯣꯏꯅ ꯊꯥꯕꯗꯣ ꯀꯔꯝ ꯀꯥꯟꯗ ꯊꯣꯛꯣꯡꯀꯅꯤ ꯍꯥꯏ ꯑꯗꯨꯗꯤ
ꯈꯣꯡꯗꯨꯅ
ꯎꯝ ꯉꯁꯤ ꯊꯥꯗ ꯊꯣꯛꯒꯗ꯭ꯔꯣ
ꯊꯣ ꯇꯥꯎ ꯃꯥꯅ
ꯌꯥꯝ ꯅꯨꯡꯉꯥꯏꯒꯗꯣꯔꯤꯅꯦ ꯑꯗꯨꯗꯤ
ꯑꯗꯨꯗꯣ ꯊ ꯑꯗꯨ ꯊꯣꯛꯇ꯭ꯔꯕ ꯋꯥꯔꯤꯔꯤꯕꯨꯣ ꯊꯣꯛꯑꯗꯤ ꯊꯣꯛꯑꯦ ꯊꯣꯛꯇ꯭ꯔꯒꯗꯤ ꯀꯔꯤ ꯇꯧꯔꯅꯦ
ꯑꯁ ꯈꯪꯗꯦ ꯑꯩ ꯌꯨꯝ ꯄꯥꯜꯂꯒꯦ ꯈꯜꯂꯦꯗ
ꯑꯁ ꯑꯩꯣꯟꯗ ꯄꯜ ꯁꯒꯗꯨꯗ
ꯁ ꯅꯪꯗꯤ ꯅꯪꯉꯣꯟꯗꯗꯤ ꯄꯥꯅꯤꯡꯗꯦ
ꯄꯥꯟꯒꯦꯔꯥ ꯄꯥꯟꯂꯣꯏꯒꯦꯔꯥ ꯅꯝꯐꯨꯗ ꯆꯠꯀꯗꯧꯅꯦ ꯍꯥꯏꯁꯦ
ꯆꯜꯂꯨ ꯑꯗꯨꯃꯥꯏꯅ ꯇꯧꯕꯅ ꯑꯩꯗꯤ ꯑꯩ ꯅꯪꯅ ꯅꯪꯅ ꯅꯝꯐꯨꯗ ꯂꯧꯔꯁꯨ ꯑꯩꯗꯤ ꯊꯕꯛ ꯀꯩꯝꯇ ꯁꯨꯔꯣꯏꯌꯦ ꯑꯩꯗꯤ
ꯑ ꯂꯧꯕ ꯂꯧꯈ꯭ꯔꯕ ꯊꯛꯅ ꯂꯧꯈ꯭ꯔꯕ ꯁꯨꯅꯤꯡꯟꯈ꯭ꯔꯁꯨ ꯑꯗꯨꯝ ꯃꯁꯥꯅ ꯁꯨꯔꯨꯅꯤ
ꯑꯦꯦ ꯑꯗꯨꯃꯥꯏꯅ ꯍꯥꯏꯒꯅꯨ
ꯅꯪ ꯍꯧꯖꯤꯛ ꯑꯃꯨꯛ ꯆꯥꯛ ꯆꯥꯔꯤꯔꯣ
ꯆꯥꯔꯒ ꯂꯩꯔꯤꯣꯏꯅꯦ ꯑꯩꯈꯣꯏꯗꯤ ꯆꯥꯛ ꯌꯥꯎꯗ꯭ꯔꯗꯤ ꯌꯥꯗꯕ
ꯑꯁ ꯅꯪꯁꯨꯀꯣ ꯊꯤꯕꯣꯡ ꯌꯥꯝ ꯂꯥꯎꯕ ꯃꯥꯜꯂꯦ
ꯀꯅꯥ ꯀꯅꯥ ꯂꯩꯕ꯭ꯔꯣ ꯅꯣꯏ ꯃꯤ ꯃꯤ ꯀꯥꯅꯣ
ꯈꯣꯏꯔꯣ ꯑꯩꯁꯦ ꯀꯩꯅꯣꯝ ꯈꯛꯇꯪ ꯂꯩꯌꯦ ꯁꯦꯒꯥ ꯈꯠꯇ ꯂ ꯎꯝ
ꯌꯥꯝ ꯅꯨꯡꯉꯥꯏꯖꯅꯤꯅꯦ ꯑꯗꯨꯗꯤ
ꯅꯨꯡꯉꯥꯏꯌꯦ ꯑꯩꯗꯤ ꯑꯗꯨꯝ ꯅꯨꯡꯉꯥꯏ ꯅꯨꯡꯉꯥꯏꯅ ꯂꯩꯌꯦ
ꯎꯝ
ꯅꯪ ꯑꯩꯒꯤ ꯑꯁ ꯑꯩꯗꯣ ꯍꯋꯥꯏ ꯄ꯭ꯔꯦꯛꯇꯤꯀꯦꯜꯗꯣ ꯇꯥꯎꯑꯣꯣ ꯄ꯭ꯔꯦꯛꯇꯤꯀꯦꯜꯗꯣ ꯍꯪꯉꯣ ꯌꯦꯛꯄ ꯍꯩꯇꯕꯩ ꯑꯩꯗꯣ ꯑꯗꯨꯝ ꯇꯨꯝꯃꯒ ꯂꯩꯌꯦ
ꯍꯁ ꯁꯨꯛꯂꯥꯏꯕ ꯍꯪꯉꯣꯏꯗꯨꯕꯨ ꯏꯕ ꯍꯩꯇꯕ
ꯍꯪꯉꯣꯏꯗ ꯍꯥꯏꯕꯗꯤꯀꯣ ꯃꯥꯒꯤ ꯃꯅꯨꯡ ꯃꯅꯨꯡꯅꯦ ꯃꯄꯥꯟꯒꯤ ꯍꯪꯉꯣꯏꯗꯨ ꯅꯠꯇꯦ ꯑ ꯃꯅꯨꯡꯒꯤ ꯃꯁꯥ ꯃꯅꯨꯡꯗ ꯌꯥꯎꯕꯁꯤꯡꯗꯣ
ꯑꯁ ꯑꯗꯨ ꯏꯒꯗꯣꯏꯒ
ꯍꯣꯏ
ꯖꯥꯠ ꯖꯥꯠꯅꯤꯅꯦ ꯅꯣꯏꯁꯨ
ꯑꯩ ꯑꯗꯨ ꯌꯦꯛꯄ ꯍꯩꯇ꯭ꯔꯦꯕ ꯑꯩ ꯄ꯭ꯔꯦꯛꯇꯤꯀꯦꯜ ꯌꯥꯝ ꯁꯤꯡꯒꯠꯀꯗꯧꯕ ꯂꯩꯌꯦꯕꯀꯣ ꯑꯩꯅ ꯃꯩꯇꯩꯂꯣꯟ ꯉꯥꯡꯉꯤꯀꯥꯟꯅꯀꯣ ꯊꯕꯛꯁꯨ ꯑꯝꯇ ꯁꯨꯗ꯭ꯔꯦꯕ ꯑꯩꯗꯣ
ꯑꯗꯨꯗꯤ ꯕꯦꯔꯥ ꯀꯥꯔꯦꯅꯦ ꯀꯔꯤꯒꯤ ꯅꯣꯏ ꯄ꯭ꯔꯔꯤꯇꯤꯀ ꯑꯃꯨꯛ ꯂꯩꯕ꯭ꯔꯣꯅꯦ
ꯈꯤꯇꯪ ꯀꯥꯕꯒ ꯅꯠꯇꯦꯀꯣ ꯑꯩꯗꯤ ꯃꯌꯥꯝ ꯀꯥꯔꯦ ꯑꯩꯗꯤ
ꯅꯪ ꯀꯔꯥꯏꯗ ꯀꯥꯕ ꯇꯤꯀꯜ ꯁꯝꯃꯤꯠ ꯇꯧꯒꯗꯣꯏꯕ
ꯍꯥꯥ
ꯄ꯭ꯔꯦꯛꯇꯤꯀꯦꯜ ꯍꯥꯏꯔꯤꯁꯦ ꯄ꯭ꯔꯦꯛꯇꯤꯀꯦꯜ ꯁꯝꯃꯤꯠ ꯇꯧꯕꯁꯦ ꯇꯧꯅꯕ ꯀꯗꯥꯥꯏꯗ ꯅꯪ ꯀꯂꯖꯁꯨꯀꯥꯕ ꯂꯩꯒꯦ ꯍꯥꯏ ꯐꯔ
ꯑꯁ ꯑꯩꯈꯣꯏ ꯁꯪꯒꯣꯜꯗꯣ ꯍꯦꯛ ꯈꯪꯕ꯭ꯔꯣ
ꯑꯣ ꯑꯣ ꯑꯠꯆꯥ ꯑꯠꯆꯥ ꯍꯥꯏꯌꯦ ꯈꯪꯉꯦ ꯈꯪꯉꯦ ꯃꯉꯥꯗꯤ ꯌꯧꯔꯕꯣ ꯅꯪ ꯇꯔꯨꯛꯔꯣ ꯃꯉꯥꯔꯣ
ꯅ
ꯑꯥ
ꯀꯩ ꯍꯥꯏꯕꯅꯣ
ꯃꯉꯥ ꯌꯧꯔꯕꯣ ꯇꯔꯨꯛ ꯌꯧꯔꯕꯣ ꯍꯟꯇꯛꯁꯦ
ꯍꯟꯗꯛ ꯃꯔꯤꯒꯤꯅꯦ ꯑꯦꯛꯖꯥꯝ ꯊꯥꯕꯗꯣ
ꯍꯟꯗꯛ ꯃꯔꯤꯒꯤ
ꯍꯣꯏ
ꯑꯠ ꯑꯠꯆꯥ ꯌꯥꯝ ꯅꯨꯡꯉꯥꯏꯖꯥꯠꯅꯤꯅꯦ ꯑꯗꯨꯗꯤ
ꯃꯌꯥꯝ ꯀꯥꯔꯦꯀꯣ ꯑꯩꯗꯣ
ꯀꯥꯕꯗꯣ
ꯍꯣꯏ
ꯍꯟꯗꯛ ꯆꯍꯤꯅ ꯑꯗꯨꯝ ꯂꯣꯏꯕ ꯌꯥꯕꯅꯦ
ꯀꯃꯥꯏꯅ
ꯑꯗꯣ ꯅꯪ ꯑꯣꯖꯥ ꯈꯔ ꯈꯪ ꯈꯪꯅ ꯆꯥꯟꯅꯕ ꯃꯤ ꯈꯔ ꯂꯩꯗꯤ ꯍꯥꯏꯅꯔꯒ ꯂꯣꯏꯁꯤꯟꯕ ꯌꯥꯕꯅꯦꯕꯩ ꯏꯁꯥꯕꯨꯗꯤ ꯑꯗꯨꯝ ꯂꯣꯏꯅ ꯊꯤꯒꯗꯣꯏꯕ
ꯄꯨꯔꯗꯧ ꯃꯥꯥꯟꯅꯦꯗ ꯍꯥꯏꯕꯗꯤꯀꯣ ꯍꯟꯗꯛ ꯈꯔ
ꯑꯩꯈꯣꯏ ꯀꯩꯅꯣ ꯑꯩꯈꯣꯏ ꯑꯣꯖꯥ ꯑꯃꯗꯨꯅ ꯍꯥꯏꯕꯕ ꯑꯩꯈꯣꯏ ꯑꯣꯖꯥꯗꯨꯅ ꯅꯪ ꯍꯟꯗꯛ ꯆꯍꯤ ꯂꯣꯏꯁꯤꯟꯒꯦ ꯍꯥꯏꯔꯗꯤ ꯄꯩꯁꯥꯕꯨ ꯂꯩꯔꯒꯗꯤ ꯑꯗꯨꯝ ꯂꯣꯏꯁꯤꯟꯕ ꯌꯥꯏ ꯍꯥꯏꯌꯦꯕ ꯅꯁꯨ
ꯀꯦꯛ ꯀ ꯑꯣꯏꯑꯦ ꯍꯟꯗꯛꯇꯣ
ꯍꯟꯗꯛ ꯂꯣꯏꯁꯤꯟꯒꯦ ꯍꯥꯏꯔꯒꯗꯤ ꯅꯪꯁꯨ ꯑꯗꯨꯝ ꯇꯧꯕ ꯌꯥꯏ ꯑꯇꯣ ꯀꯩꯅꯣ ꯑ ꯑꯦꯛꯖꯥꯝꯒꯤ ꯊꯥꯅꯕꯒꯤꯗꯣ ꯑꯗꯨ ꯍꯣꯡꯕ꯭ꯔꯣ ꯃꯐꯝ
ꯍꯣꯏ ꯃꯣꯏ ꯄꯤꯌꯦ ꯃꯐꯝꯗꯣ ꯅꯨꯡꯉꯥꯏꯇꯦꯕ
ꯀꯗꯥꯥꯏꯗ ꯕꯖꯥꯔ ꯃ ꯅꯛꯇ꯭ꯔꯣ
ꯑꯩ ꯀꯩꯅꯣꯗ ꯇꯥꯏꯌꯦ ꯂꯝꯁꯥꯎꯗ ꯇꯥꯏꯌꯦ
ꯑꯣ
ꯑꯁ ꯈꯨꯅꯨꯡꯉꯥꯏꯇꯕ ꯑꯃ ꯃꯣꯏꯒꯤ ꯑꯣꯖꯥꯈꯩꯁꯨꯀꯣ
ꯎꯝ
ꯌꯥꯝ ꯉꯥꯡꯉꯦꯕ
ꯅꯪ ꯊꯥꯕ ꯆꯠꯄꯗꯤ ꯆꯠꯈ꯭ꯔꯕꯣ ꯑꯗꯨꯗ
ꯆꯠꯂꯦ ꯑꯩ ꯆꯠꯂꯦ ꯑꯗꯣ ꯁꯖꯦꯛ ꯑꯃꯗꯤ ꯄꯦꯄꯔ ꯑꯃꯗꯤ ꯕꯦꯦꯛ ꯆꯥꯔꯔꯦ ꯑꯩ ꯆꯠꯇꯦꯕ
ꯑꯣ ꯑꯆꯥ ꯑꯆꯥ ꯑꯗꯨꯗꯤ ꯃꯣꯏꯁꯤꯦ ꯃꯣꯏꯗꯒꯤ ꯅꯨꯡꯉꯥꯏꯕ꯭ꯔꯥ ꯑꯗꯨꯝ ꯆꯞ ꯃꯥꯟꯅꯕ꯭ꯔꯥ ꯑꯩꯈꯣꯏ ꯍꯥꯟꯅ ꯑꯗꯨꯗ ꯇꯥꯕ ꯃꯐꯝꯗꯨꯒ
ꯑꯩꯈꯣꯏ ꯑꯩꯈꯣꯏꯒꯤꯅ ꯅꯨꯡꯉꯥꯏꯒꯅꯤ ꯀꯩꯅꯣ ꯃꯤꯒꯤ ꯁ꯭ꯀꯨꯜꯗ ꯃꯤꯒ ꯃꯐꯝꯗ ꯊꯥꯔꯒ ꯀꯃꯥꯏ ꯌꯥꯝ ꯅꯨꯡꯉꯥꯏꯗꯣꯏꯅꯣ
ꯁꯤꯟꯕ ꯈꯣꯠꯄꯗꯤ ꯑꯗꯨꯝ ꯄꯨꯁꯜꯂꯒ ꯇꯧꯕ ꯌꯥꯕ꯭ꯔꯣ ꯀꯃꯥꯏꯅ ꯇꯧꯒꯦ
ꯌꯥꯗꯦ ꯑꯗꯣ ꯍꯦꯛ ꯆꯪꯕ ꯂꯀ ꯆꯦꯛ ꯇꯧꯋꯦꯕꯀꯣ
ꯈꯨꯁ
ꯂꯧꯊꯣꯛꯇꯣꯏꯅꯦ
ꯑꯗꯨꯗꯤ ꯍꯦꯟꯖꯦꯜꯜꯂꯤꯅ ꯑꯗꯨꯗꯤ
ꯀꯔꯤꯝꯇ ꯀꯩꯅꯣ ꯀꯩꯅꯣ ꯇꯧꯕ ꯌꯥꯗꯦ ꯑꯗꯣ ꯍꯪꯅꯕꯗꯤꯀꯣ ꯑꯣ ꯑꯗꯨ ꯂꯣꯏꯔꯝꯗꯥꯏꯗ ꯍꯪꯅꯌꯦꯗ
ꯌꯥꯝ ꯂꯨꯒꯅꯤ ꯂꯣꯏꯅ ꯑꯗꯨꯝ ꯃꯣꯏ ꯃꯣꯏꯒꯤ ꯑꯦꯛꯖꯥꯝ ꯁꯦꯟꯇꯔ ꯄꯤꯕ꯭ꯔꯣ ꯊꯥꯅꯕ
ꯍ ꯄꯌꯦ
ꯑꯆꯥ ꯑꯗꯨꯗꯤ
ꯎꯝ ꯑꯩꯗꯣ ꯍꯌꯦ ꯑꯃꯗ
ꯌꯥꯗꯔ ꯌꯥꯗꯔꯅ ꯂꯣꯈꯨꯦ ꯌꯥꯗ꯭ꯔꯦ ꯎꯝ
ꯌꯥꯗ꯭ꯔꯦ ꯈꯅꯥꯎꯗ ꯀꯩꯅꯣꯝ ꯇꯧꯋꯦ
ꯌꯥꯥꯇꯔ ꯖꯥꯇꯔ
ꯅꯪꯗꯤ ꯀꯩ ꯀꯩ ꯇꯧꯔꯒ ꯂꯩꯗꯣꯏꯅꯣ
ꯉꯁꯤꯔꯣ ꯍꯟꯗ꯭ꯔꯒ ꯀꯔꯤꯔꯣ ꯇꯨꯡꯒꯤ ꯑꯣꯏꯔꯣ ꯉꯁꯤꯔꯣ ꯉꯁꯤꯗꯤ ꯈꯨꯟꯗ ꯆꯠꯂꯅꯤ
ꯅꯛ ꯅꯊꯟꯗ ꯆꯠꯇꯣꯏꯔꯥ
ꯏꯃꯥꯒ
ꯑꯣ ꯅꯣꯏ ꯅꯣꯏ ꯏꯃꯥꯁꯨ ꯑꯗꯨꯗ ꯂꯩꯕ꯭ꯔꯥ
ꯑꯅꯥꯕꯕꯨ ꯁꯦꯕꯥ ꯇꯧꯕ ꯂꯥꯛꯄ ꯍꯥꯏꯕ꯭ꯔꯥ ꯃꯥꯅ ꯅꯥꯁꯤꯜꯂꯛꯑꯦ ꯑꯗꯨꯒꯤ ꯃꯥ ꯊꯤꯟꯕ ꯆꯠꯀꯗꯕ ꯌꯨꯝ ꯈꯨꯟꯗ ꯑꯗꯨꯒ ꯑꯩꯈꯣꯏ ꯑꯃ ꯈꯨꯟ ꯑꯃꯒꯤꯗꯣ
ꯎꯝ
ꯑꯗꯨꯗ ꯀꯩꯅꯣ ꯃꯥꯏꯕꯤ ꯂꯩꯗꯅ
ꯍꯣꯏ ꯍꯣꯏ
ꯑꯗꯨꯗ ꯃꯅꯥꯛꯇꯛ ꯆꯠꯀꯗꯣꯏꯕ ꯅꯨꯡꯁꯤꯠꯀꯤ ꯀꯩꯅꯣꯗꯣ ꯂꯧꯕ ꯆꯠꯀꯗꯣꯏꯕ ꯍꯤꯗꯥꯛꯇꯣ
ꯑꯃꯨꯛ ꯍꯜꯂꯛꯀꯗ꯭ꯔꯥ ꯑꯗꯨꯗꯤꯀꯣ ꯉꯁꯤ
ꯑꯩ ꯈꯪꯗꯦꯗ ꯑꯩꯗꯤ ꯍꯜꯂꯛꯅꯤꯡꯗ꯭ꯔꯕꯅꯤ ꯑꯗꯣ ꯑꯃꯨꯛ ꯂꯥꯛꯑꯣ ꯍꯥꯏꯒꯗ꯭ꯔꯥ ꯈꯪꯗꯦ ꯌꯦꯡꯁꯤꯟꯅꯕ ꯀꯤꯟꯇ ꯑꯗꯨꯅꯕ ꯉ ꯑꯅꯥꯕꯕꯨ ꯑꯅꯥꯕ ꯑꯃꯨꯛ ꯑꯅꯥꯕ ꯑꯅꯥꯕ ꯌꯦꯡꯕ ꯂꯥꯛꯄ ꯍꯥꯏꯕ꯭ꯔꯥ ꯑꯅꯥꯕꯅ ꯑꯅꯥꯕ ꯑꯃꯨꯛ ꯑꯣꯟꯈ꯭ꯔꯦꯅꯦ
ꯍꯍ
ꯌꯨꯅꯤꯚꯁꯤꯇꯤ ꯆꯗ꯭ꯔꯣ ꯎꯝꯗ
ꯁꯗꯗ
ꯎꯝ
ꯉꯁꯤ ꯅꯣꯡ ꯆꯨꯕ꯭ꯔꯣ
ꯇ ꯑꯥꯏꯗꯤ ꯆꯨꯗꯣꯏꯅꯤ ꯆꯨꯗꯗ
ꯑꯩꯗꯤ ꯈꯪꯒꯦꯍꯧ ꯊꯦꯡꯉꯦꯕꯀꯣ ꯑꯩꯗꯣ ꯉꯁꯤꯗꯣ ꯉꯔꯥꯡ ꯅꯨꯡꯗꯥꯡꯗ ꯇꯨꯝꯕ ꯌꯥꯗꯕꯒꯤꯀꯣ ꯃꯩꯇꯩꯂꯣꯟꯣ ꯉꯥꯡꯅꯤꯡꯕꯒꯦꯀꯣ
ꯎꯝ
ꯑꯗꯣ ꯈꯔ ꯑꯁꯃꯤꯈꯩꯗꯤ ꯂꯣꯏ ꯇꯨꯝꯈ꯭ꯔꯦ ꯑꯗ ꯏꯊꯟꯇ ꯏꯊꯟꯇ ꯂꯩꯍꯧꯔꯦ ꯑꯗꯨꯒ ꯑꯩꯣꯏꯗꯣ ꯁꯨꯝ ꯚꯕꯤꯗꯤꯑꯣ ꯀꯩꯀꯥ ꯌꯦꯡꯉ ꯂꯩꯕꯀꯣ
ꯎꯥ ꯕꯣꯗꯤ ꯌꯦꯡꯗꯕ꯭ꯔꯣ
ꯌꯦꯗꯗ
ꯍꯌꯦꯡꯁꯦ ꯐꯖꯕ ꯃꯦꯠꯆ ꯂꯩꯔꯦꯅꯦ
ꯍꯌꯦꯡꯔꯣ
ꯎꯝ
ꯀꯒꯩ ꯁꯥꯟꯅꯥ ꯑꯗꯨꯅꯍꯌꯦꯪ
ꯑꯩꯡꯁꯦ ꯀꯩꯅꯣꯗꯣ ꯑ ꯔꯣꯅꯥꯜꯗꯣꯒ ꯀꯩꯅꯣꯗ ꯁꯥꯟꯅꯔꯅꯤ ꯑꯩꯈꯣꯏ ꯌꯥꯝꯃꯥꯜꯒ
ꯑꯁ ꯐꯗꯤ ꯐꯖꯗꯧ ꯃꯥꯜꯂꯦ ꯑꯩꯗꯣ ꯔꯣꯅꯥꯜꯗꯣꯒ ꯃꯦꯁꯤꯒ ꯁꯥꯟꯅꯕꯗꯣ ꯌꯦꯡꯅꯤꯡꯉꯦ
ꯑꯩꯈꯣꯏ ꯑꯩꯈꯣꯏ ꯑꯩꯈꯣꯏꯒꯤꯗꯨꯅ ꯍꯦꯟꯅ ꯐꯖꯒꯅꯤꯗ ꯍꯌꯦꯡ ꯍꯌꯦꯡ ꯑꯩꯈꯣꯏꯒꯤꯩꯁꯨ ꯅꯥꯒꯗꯣꯏꯅꯦ
ꯔꯣꯅꯥꯗꯣꯗꯣ ꯑꯩꯗꯤ ꯌꯥꯝ ꯇꯜꯂꯦꯕꯀꯣ
ꯔꯨꯅꯥꯔꯗꯣꯗꯤ ꯁꯤꯒꯅꯤꯗ
ꯃꯥ ꯁꯤꯗꯧ ꯃꯥꯜꯂꯦ ꯍꯣꯏ ꯑꯩꯅ ꯈꯟꯕꯗ
ꯃꯥꯒꯤ ꯄꯥꯔꯇꯤ ꯃꯥꯒꯤ ꯁꯅꯥꯃꯤꯟꯅꯕ ꯀꯥꯡꯕꯨꯗꯣ ꯌꯥꯗꯦꯕ ꯌꯥꯝꯅ ꯃꯃꯤꯡ ꯆꯠꯄ ꯉꯥꯛꯇ ꯑꯣꯏꯔꯒꯁꯨ ꯃꯇꯥꯎ ꯐꯕꯒꯤ ꯉꯥꯛꯇꯪ ꯀꯥꯕꯅꯦꯕ ꯃꯦꯁꯤꯗꯤ ꯑꯗꯨꯃꯥꯏꯅ ꯇꯧꯗꯦꯕ ꯑꯁꯦꯡꯕ ꯍꯥꯏꯔꯗꯤ ꯃꯣꯏ ꯃꯦꯁꯤꯗꯤ ꯍꯦꯠꯇ꯭ꯔꯤꯛꯁꯨ ꯂꯧꯈ꯭ꯔꯦ
ꯑꯁ ꯑꯩꯗꯤ ꯌꯥꯝ ꯋꯥꯏꯗ ꯑꯩꯅ ꯂꯥꯏꯔꯤꯛ ꯏꯅꯤꯡꯗꯕꯁꯦ
ꯀꯌꯥꯝ ꯌꯥꯝꯒꯦ ꯂꯩꯔꯤꯛꯏꯕ